ꯇꯕ꯭ꯔꯥ ꯑꯣ ꯑꯣ ꯀꯩꯗꯧꯔꯤꯅꯣ
ꯑꯩꯁꯦ ꯀꯩꯅꯣ ꯑꯁ ꯂꯥꯏꯔꯤꯛ ꯄꯥꯁꯦꯔꯥ ꯂꯩꯔꯤꯅꯦ
ꯑꯣ ꯑꯩꯗꯤ ꯇꯨꯝꯁꯤꯔꯥꯅ ꯈꯜꯂꯒ ꯂꯩꯕꯅꯦ ꯑꯗꯣ ꯇꯨꯝꯗꯤ ꯇꯨꯝꯅꯤꯡꯗꯕꯒꯤ ꯅꯪ ꯑꯃꯨꯛ ꯀꯣꯜ ꯇꯧꯔꯛꯑꯕꯒꯤ ꯆꯞ ꯆꯥꯔꯦ ꯍꯥꯏꯅ
ꯑꯣ ꯑꯗꯨꯅꯤ ꯑꯩꯁꯨ ꯑꯁ ꯂꯩꯔꯛ ꯄꯥꯁꯤꯔꯥ ꯈꯜꯂꯒ꯫ ꯎꯝ ꯍꯥꯏꯕꯗꯤ ꯂꯥꯏꯔꯤꯛꯁꯦ ꯄꯥꯅꯤꯡꯗ꯭ꯔꯗꯤ ꯆꯪꯗꯦꯗꯅꯥ꯫ ꯑꯗꯨꯒꯤ ꯑꯁ ꯀꯣꯜ ꯇꯧꯁꯦꯗ ꯂꯩꯕ ꯅꯨꯡꯉꯥꯏꯇꯦꯗ꯫
ꯈꯔ ꯂꯩꯔꯒ ꯄꯥꯎ ꯑꯩꯒ ꯋꯥꯔꯤ ꯁꯥꯕ ꯂꯣꯏꯔꯒ꯫ ꯔꯤꯐ꯭ꯔꯦꯁ ꯇꯧꯔꯒꯀꯣ꯫
ꯑꯝ ꯑꯗꯨꯅꯦ ꯑꯩꯁꯨ ꯑꯗꯨꯃꯥꯏꯅ ꯈꯜꯂꯤꯅꯦ꯫ ꯅꯪꯁꯨ ꯀꯩꯅꯣ ꯑꯁ ꯇꯨꯝꯈꯤꯒꯦ꯫ ꯇꯨꯝꯂꯝꯝꯈꯤꯔꯣꯏꯗ꯭ꯔꯅ ꯑꯗꯨꯝ ꯇꯧꯔꯛꯄꯅꯦ꯫
ꯎꯝ ꯑꯩ ꯇꯨꯝ ꯇꯨꯝꯗꯦꯗ ꯍꯣꯏ꯫ ꯅꯪ ꯇꯧꯔꯛꯕꯁꯦ ꯆꯞ꯫ ꯆꯔꯦꯅꯥ꯫
ꯑꯗꯨꯅꯦ꯫ ꯍꯌꯦꯡ ꯑꯃꯨꯛ ꯀꯩꯅꯣ ꯇꯧ ꯇꯧꯕꯤꯗ꯭ꯔꯗꯤ ꯑꯁ ꯔꯤꯒ꯭ꯔꯦꯠ ꯆꯠꯀꯅꯦꯕ꯫ ꯍ꯫ ꯑꯥ꯫ ꯀꯩꯀꯩ ꯍꯣꯠꯅꯔꯤꯒꯦ ꯍꯟꯗꯛꯁꯦ꯫
ꯑꯁ ꯑꯩ ꯎꯄꯥꯏ ꯂꯩꯇ꯭ꯔꯦ ꯀꯔꯤꯅꯣ ꯑꯁ ꯃꯧ ꯃꯧ ꯑꯣꯏꯕꯒꯤ ꯂꯩꯁꯥꯕꯤꯗꯤ ꯅꯠꯇ꯭ꯔꯦꯗꯅꯥ꯫ ꯃꯧ ꯑꯣꯏꯕꯒꯤ ꯑꯗꯨꯝ ꯌꯨꯝꯗ ꯂꯩꯔꯦ꯫ ꯑꯉꯥꯡ ꯁꯦꯟꯅꯔꯦ ꯑꯉꯥꯡ ꯑꯃꯗꯣ꯫ ꯑꯉꯥꯡ ꯁꯦꯟꯅꯥꯔꯦ ꯌꯨꯝꯗ꯫ ꯇꯨꯝ꯫ ꯂꯩꯥꯔꯒ꯫ ꯄꯩꯁꯥꯁꯨ ꯊꯣꯛꯇ꯭ꯔꯦ ꯆꯠꯇꯕꯒꯤ꯫
ꯂꯩꯕꯗꯨꯅ ꯍꯔꯥꯎꯕꯅꯦ ꯀꯩꯅꯣ꯫ ꯅꯨꯡꯉꯥꯏꯕ ꯍꯥꯏꯕꯗꯨ꯫
ꯅꯨꯡꯉꯥꯏ ꯍꯣꯏ ꯏꯆꯥ ꯏꯆꯥ꯫ ꯗꯤ ꯌꯥꯝ ꯅꯨꯡꯁꯤꯍꯩ꯫ ꯅꯪꯁꯨ ꯍꯧꯖꯤꯛꯇꯤ ꯂꯩꯁꯥ ꯑꯣꯏꯕꯒꯤꯅꯦ ꯑꯁ ꯑꯃꯨꯛ ꯂꯨꯍꯣꯡꯉꯗꯤꯀꯣ ꯅ ꯆꯥꯎꯕꯨ ꯌꯥꯝ ꯅꯨꯡꯁꯤꯒꯅꯤ꯫ ꯅꯪꯁꯨ꯫
ꯍꯣꯏ ꯑꯗꯨꯃꯥꯏꯅ ꯍꯥꯏꯅꯩ ꯑꯗꯨꯒ꯫ ꯑꯗꯨꯒ ꯀꯩꯅꯣ ꯏꯆꯥꯗꯤ꯫ ꯒꯤ ꯍꯦꯟꯅ ꯏꯆꯁꯨꯕꯨ ꯍꯦꯟꯅ ꯅꯨꯡꯁꯤ ꯍꯥꯏꯅꯔꯤꯕꯅꯦ ꯋꯥ꯫
ꯑꯣ ꯌꯥꯝ ꯍꯥꯏꯅꯕꯅꯦ ꯍꯣꯏ ꯑꯩꯈꯣꯏꯁꯨ꯫ ꯑꯗꯨꯒꯨꯝꯕ ꯃꯇꯝꯗꯣ ꯂꯥꯛꯀꯅꯤꯀꯣ ꯅꯨꯡꯁꯤ꯫
ꯑꯗꯨꯅꯦ ꯑꯩꯈꯣꯏ ꯏꯆꯦꯒꯤ ꯃꯃꯥꯅ ꯏꯁꯨꯕꯨ ꯍꯦꯟꯅ ꯅꯨꯡꯁꯤꯗꯀꯣ ꯍꯥꯏꯔꯤ ꯇꯥꯏꯅꯤ
ꯅꯨꯡꯁꯤꯕꯅꯦ ꯏꯆꯥ ꯏꯆꯥꯕꯨ ꯅꯨꯡꯁꯤꯕ ꯑꯦꯛꯁꯄꯤꯔꯤꯌꯦꯟꯁ ꯁꯦ ꯑꯩꯉꯣꯟꯗꯁꯨ ꯍꯧꯖꯤꯛꯇꯤ ꯐꯥꯎꯈ꯭ꯔꯦꯕ ꯑꯗꯣ ꯏꯁꯨꯏꯗꯤ ꯐꯥꯎꯔꯛꯇ꯭ꯔꯤꯌꯦ ꯎ
ꯈꯔ ꯂꯩꯔꯀꯥꯟꯗ ꯈꯔ ꯀꯨꯏꯅ ꯂꯩꯔꯀꯥꯟꯗ ꯐꯥꯎꯔꯛꯀꯅꯤ ꯃꯇꯝꯥꯡ ꯃꯇꯝ ꯃꯇꯥꯡ ꯑꯗꯨꯅꯦ
ꯅꯣꯏꯗꯤ ꯄꯨꯡ ꯀꯌꯥ ꯀꯌꯥꯗ ꯇꯨꯝꯒꯦ
ꯑꯩꯅꯦ ꯅꯤꯄꯥꯟꯒꯨꯝꯕꯁꯨ ꯇꯨꯝꯕ ꯅꯨꯕꯤꯗꯨꯁꯨ ꯂꯩꯌꯦꯦ ꯑꯗꯨꯝ ꯑꯦꯛꯖꯦꯛ ꯐꯤꯛꯁꯀꯤ ꯄꯨꯡ ꯃꯇꯝꯗꯣ ꯐꯤꯛꯁ ꯅꯠꯇ꯭ꯔꯦꯗ ꯑꯩꯒꯤꯗꯤ
ꯑꯣ
ꯑꯗꯨꯝ ꯇꯨꯝꯅꯤꯡꯉ ꯃꯇꯝꯗꯇꯨꯝꯕꯅꯤ ꯇꯨꯝꯅꯤꯡꯗ꯭ꯔꯗꯤ ꯃꯔꯨꯞꯁꯤꯡꯒ ꯋꯥꯔꯤ ꯁꯥꯟꯅꯕ ꯇꯨꯝꯅꯤꯡꯉꯗꯤ ꯑꯗꯨꯝ ꯇꯨꯝꯕ ꯍꯣꯏ ꯊꯕꯛ ꯈꯔ ꯆꯠꯊꯣꯛꯑꯗꯤ ꯇꯨꯝꯅꯤꯡꯕꯒꯤ ꯋꯥꯕꯒꯤ ꯑꯗꯨꯝ ꯉꯥꯟꯅ ꯇꯃꯦ
ꯍ
ꯅꯪꯁꯨ ꯑꯁ ꯄꯥꯎ ꯐꯥꯎꯅꯗꯕ ꯀꯨꯏꯔꯦꯍꯦ ꯅꯪ ꯀꯖꯛ
ꯑꯗꯨꯅꯦ ꯑꯩꯁꯨ ꯑꯁ ꯈꯔ ꯍꯟꯗꯛꯁꯦ ꯈꯔ ꯊꯕꯛ ꯆꯤꯟꯕꯀꯣ ꯆꯠꯊꯣꯛ ꯆꯠꯁꯤꯟ ꯇꯧꯕꯒꯤ ꯑꯗꯨꯒꯤ ꯎꯄꯥꯏ ꯂꯩꯇ꯭ꯔꯦ ꯎꯝ ꯑꯩꯁꯨ ꯅꯣꯏꯅ ꯌꯥꯝ ꯐꯥꯎꯅꯤꯡꯕꯅꯦꯕ ꯄꯥꯎꯗꯤ ꯑꯗꯣ ꯑꯁ ꯁꯨꯡꯁꯪ ꯁꯪꯗꯕ ꯅꯪꯁꯨ ꯄꯥꯎ ꯐꯥꯎꯒꯦ ꯇꯧꯕ ꯃꯇꯝ ꯃꯇꯝꯗ ꯅꯪ ꯑꯗꯨꯝ ꯅꯪ ꯑꯃꯨꯛ ꯁꯪꯗ꯭ꯔꯦ
ꯑ ꯍꯣꯏ ꯑꯗꯨꯅꯤ ꯃꯁꯥ ꯃꯁꯥꯒꯤ ꯊꯕꯛ ꯂꯣꯏ ꯂꯩꯅꯕꯅꯤꯅꯀꯣ ꯍꯧꯖꯤꯛ
ꯑꯗꯨꯅꯦ ꯍꯧꯖꯤꯛꯇꯤ ꯍꯥꯏꯔꯗꯤ ꯌꯥꯝ ꯑꯉꯥꯡ ꯍꯥꯏ ꯍꯥꯏꯕꯁꯨ ꯅꯠꯇꯕꯅꯤꯅ ꯀꯣ
ꯑꯩꯈꯣꯏꯒꯤꯁꯦ ꯃꯦꯆꯨꯔꯤꯇꯤ ꯑꯦꯖ ꯌꯧꯈ꯭ꯔꯦꯕ
ꯑꯗꯨꯅꯦ
ꯎꯄꯥꯏ ꯂꯩ ꯂꯩꯇꯦ ꯃꯁꯥ ꯃꯁꯥꯒꯤ ꯒ꯭ꯌꯥꯟ ꯇꯥꯔꯒ ꯃꯁꯥ ꯃꯁꯥꯒꯤ ꯍꯣꯠꯅꯕꯅꯦꯕ ꯍꯧꯖꯤꯛꯀꯤ ꯃꯇꯝꯗꯗꯤ
ꯄꯩꯁꯥꯁꯨ ꯊꯣꯛꯇꯦ ꯈꯪꯗ꯭ꯔꯦ ꯀꯩ ꯇꯧꯔꯗꯤ
ꯅꯪꯅꯤ ꯍꯣꯗꯕ ꯆ ꯀꯟ ꯃ ꯃꯥꯂꯦꯗ
ꯀꯠꯇ ꯍꯥꯏꯥꯏꯗꯒ ꯅꯣꯗ ꯅꯥꯟꯦ ꯍ ꯍꯣꯠꯅꯗꯕꯒꯤꯅꯦ ꯍꯧꯖꯤꯛꯐꯥꯎꯇꯐꯥꯎ ꯆꯗ ꯆꯥꯗꯕꯤꯗ ꯂꯩꯔꯤꯁꯦ
ꯑꯁ ꯍꯧꯖꯤꯛꯇꯤ ꯑꯉꯥꯡ ꯑꯣꯏꯔꯤꯌꯦ ꯀꯩꯅꯣ ꯑ ꯂꯥꯏꯔꯤꯛꯁꯨ ꯇꯝꯕ ꯂꯣꯏꯗ꯭ꯔꯤꯌꯦꯅ ꯑꯁ ꯅꯪꯁꯨ ꯑꯁ ꯂꯩꯔꯤꯛ ꯇꯝꯕ ꯂꯣꯏꯔꯦ ꯑꯁ ꯌꯥꯝ ꯑꯣꯐꯤꯁꯥꯔ ꯑꯣꯐꯤꯁꯥꯔ ꯑꯃ ꯑꯃ ꯀꯩꯅꯣ
ꯎꯝ ꯑꯣꯏꯔꯣ ꯍꯥꯏ ꯍꯥꯏꯁꯦ
ꯑꯣꯏꯔꯣ ꯑꯣꯖꯥ ꯆꯥꯎꯕꯒꯨꯝꯕ ꯗꯣꯛꯇꯔꯒꯨꯝꯕ ꯑꯣꯏ ꯑꯣꯏꯔꯣ ꯅꯣꯏ ꯁꯦꯁ
ꯑꯣꯏꯒꯦ ꯑꯣꯏꯒꯦ ꯍꯥꯏꯔꯒ ꯁꯨꯡꯑꯣꯏ ꯑꯣꯏꯗ꯭ꯔꯗꯤ ꯑꯣꯏꯔꯦꯗꯅ ꯍꯌꯦꯡ ꯋꯥꯏ ꯃꯥꯏꯗ
ꯑꯦꯂꯔꯤ ꯍꯩ
ꯀꯗꯥꯏꯗꯒꯤꯅꯣꯗ ꯂꯥꯏꯔꯤꯛ ꯍꯩ ꯇ꯭ꯔꯦ
ꯎꯝ ꯎꯝ ꯑꯁ ꯅꯪ ꯑꯉꯥꯡ ꯑꯩ ꯑꯩ ꯇꯥꯏ ꯎꯝ ꯑꯉꯥꯡ ꯑꯣꯏꯔꯤꯉꯩꯗ ꯂꯥꯏꯔꯤꯛ ꯍꯩꯌꯦ ꯍꯥꯏꯅ ꯇꯥꯏꯌꯦ ꯀꯩꯅꯣ ꯑꯁ ꯍꯧꯖꯤꯛ ꯍꯟꯗꯛꯇꯤ ꯂꯥꯏꯔꯤꯛ ꯄꯥꯗꯕꯒꯤ ꯑꯣꯏꯔꯝꯒꯅꯤ
ꯍꯌꯦꯡ ꯋꯥꯏ ꯑꯣꯐꯤꯁꯔ ꯀꯦꯀꯥ ꯑꯣꯏꯗ꯭ꯔꯗꯤ ꯈꯥ
ꯐꯥꯒꯤ ꯇꯧꯕꯅꯦꯍꯦ ꯅꯣꯏꯗꯤ ꯌꯥꯝ ꯍꯣꯠꯅꯕ ꯀꯟ ꯀꯟ ꯀꯟꯕꯅꯤꯅ
ꯀꯥꯏꯗꯒꯤ ꯑꯁ ꯍꯣꯠꯅꯕ ꯀꯜꯂꯗꯤ ꯃꯤ ꯃꯤꯒ ꯃꯥꯟꯅꯔꯒ ꯇꯧꯔꯗꯤꯀꯣ ꯑꯁ ꯎꯝ ꯃꯥ ꯀꯩꯀꯥ ꯌꯥꯝ ꯌꯥꯝ ꯐꯥꯔꯒ ꯐꯪꯗꯣꯏꯅꯦꯕ ꯑꯁ ꯍꯣꯟꯅꯅꯤꯡꯗꯕꯗꯣ ꯌꯥꯗꯦꯕ ꯍꯣꯠꯅꯅꯤꯡꯗꯕ ꯁꯦ
ꯎꯝ
ꯍꯌꯦꯡꯋꯥꯏ ꯑꯣꯏꯗ꯭ꯔꯗꯤ ꯈꯥꯡ ꯑꯃ ꯌꯥꯝꯅ ꯆꯥꯛ ꯌꯥꯝ ꯀꯨꯏꯅ ꯊꯣꯡꯕ ꯈꯥꯡ ꯑꯃ ꯃꯥꯏꯗ ꯎꯞꯄꯒ ꯆꯠꯀꯦ
ꯎꯝ ꯌꯥꯔꯦꯗ ꯌꯥꯔꯦ ꯁꯨꯃꯥꯏ ꯍꯥꯏꯅꯨꯗ ꯑꯗꯨꯝ ꯏꯊꯟꯇ ꯑꯗꯨꯝ ꯂꯩꯕꯅꯤꯗꯀꯣ
ꯅꯦ
ꯑꯣ ꯑꯣ ꯍꯣꯏ ꯍꯣꯏ ꯍꯣꯏ ꯅꯥꯄꯤ ꯑꯃ ꯂꯩꯕꯅꯦꯀꯣ ꯀ꯭ꯂꯥꯁ ꯀꯌꯥꯗꯅꯣ ꯑꯃ ꯇꯝꯕꯗꯣ
ꯇꯨꯋꯦꯜꯐ ꯀꯥꯔꯤ ꯍꯟꯗꯛꯁꯦ
ꯑꯣ ꯑꯣ ꯃꯥꯗꯨ ꯂꯥꯏꯔꯤꯛ ꯐꯖꯅ ꯄꯥꯔꯝꯕꯅꯤ
ꯀꯇꯥꯏꯗꯒꯤ ꯂꯥꯏꯔꯤꯛ ꯄꯥꯕꯅꯣꯗ ꯄꯥꯑ ꯄꯥꯎꯋꯣ ꯍꯥꯏꯔꯒ ꯄꯥꯎ ꯑꯦꯛꯖꯥꯝꯗ ꯈꯔ ꯄꯥꯗꯣꯏ
ꯃꯁꯥ ꯃꯁꯥꯒꯤ ꯑꯁ ꯃꯁꯥ ꯃꯁꯥꯒꯤꯅꯤꯅ ꯐꯣꯔꯁ ꯇꯧꯅꯤꯡ ꯉꯥꯏꯁꯦ ꯑꯈꯣꯏꯒꯤ ꯄ ꯂꯩꯗ ꯀꯣꯏꯗꯤ ꯄ ꯂꯩꯗ ꯎ
ꯑꯃꯔꯛ ꯑꯃꯔꯛ ꯍꯥꯏꯕꯗꯨꯅꯤ
ꯑ ꯍꯣꯏ
ꯑꯗꯨꯗꯒꯤ ꯍꯦꯟꯅ ꯍꯥꯏꯅꯕꯁꯨ ꯂꯩꯇ꯭ꯔꯦ ꯍꯦꯟꯅ ꯍꯥꯏꯅꯤꯡꯉꯥꯏꯁꯨ ꯂꯩꯇꯦ ꯇꯦ ꯑꯉꯥꯡ ꯑꯉꯥꯡ ꯁꯨ ꯅꯠꯇꯕꯅꯤꯅꯀꯣ
ꯎꯝ
ꯈꯔꯗꯤ ꯑꯉꯥꯡꯗꯤ ꯑꯉꯥꯡ ꯑꯣꯏꯌꯦ ꯑꯗꯨ ꯑꯗꯨ ꯑꯣꯏꯔꯁꯨ ꯒ꯭ꯌꯥꯟ ꯇꯥꯔꯕꯅꯦꯕ
ꯎꯝ ꯃꯥꯗꯤ ꯀꯩꯅꯣꯗ ꯑꯣꯇꯣꯗ ꯆꯠꯄ꯭ꯔꯥ ꯑꯗꯨꯝ
ꯎꯝ ꯑ ꯇꯣꯗ ꯃꯁꯨ ꯀ꯭ꯂꯥꯁꯇ ꯌꯥꯝ ꯉꯟꯕꯒꯤꯦꯀꯣ
ꯑꯥ ꯑꯁ ꯑꯗꯨꯗꯤ ꯀꯅꯥꯅ ꯆꯥꯛ ꯊꯣꯡꯕ꯭ꯔꯥ ꯑꯌꯨꯛꯇꯗꯤ
ꯑꯩꯅ ꯑꯗꯨꯝ ꯊꯣꯡꯉꯤꯗ
ꯑꯣ ꯃꯆꯦ ꯑꯣꯏꯕꯅꯤꯅ ꯎꯄꯥꯏ ꯂꯩ ꯀꯦ
ꯆꯥꯛ ꯊꯣꯡꯕꯕꯨꯗꯤ ꯀꯥꯏꯗꯦꯗ ꯑꯩ ꯑꯗꯨꯝ ꯅꯨꯡꯇꯤꯒꯤ ꯊꯣꯡꯉꯁꯨ ꯀꯩꯁꯨ ꯀꯥꯏꯗꯦꯗ
ꯑꯁ ꯅꯪꯗꯤ ꯑꯦꯛꯇꯤꯚ ꯑꯣꯏꯕ ꯃꯥꯜꯂꯦ ꯑꯗꯨꯗꯤ
ꯈꯪꯗꯦ ꯆꯥꯛ ꯊꯣꯡꯕꯗꯤ ꯑꯗꯨꯝ ꯊꯣꯡꯕ ꯌꯥꯏ ꯁꯤꯅꯤ ꯍꯥꯎꯕ ꯍꯥꯎꯇꯕꯗꯤ ꯎꯝ ꯁꯦꯀꯦꯟ ꯁꯦꯀꯦꯟꯗ ꯂꯩꯌꯦꯕ ꯑꯗꯣ
ꯑꯥ ꯑꯁ ꯑꯦ ꯆꯥꯛ ꯌꯥꯝ ꯊꯣꯡꯒꯟꯕꯁꯦ ꯍꯥꯎꯕꯅꯦꯅ ꯗ ꯑꯗꯨꯝ ꯑꯦꯛꯁꯄꯤꯔꯤꯌꯦꯟꯁ ꯂꯩꯕꯅꯤꯅꯀꯣ
ꯑꯁ ꯈꯗꯦꯗ
ꯆꯥꯛ ꯊꯣꯡꯗꯕ ꯃꯤꯅ ꯍꯥꯎꯗꯕꯅꯦ ꯆꯥꯛ ꯊꯣꯡꯗꯕ ꯃꯤꯅ ꯊꯣꯡꯉꯗꯤꯀꯣ ꯍꯥꯎꯗꯕꯅꯦ ꯆꯥꯛ ꯊ ꯊꯣꯡꯒꯟꯕ ꯁꯤꯅ ꯑꯗꯨꯝ ꯑꯦꯛꯁꯄꯤꯔꯤꯌꯦꯟꯁ ꯂꯩꯕꯒꯤꯀꯣ ꯍꯥꯎꯕꯅꯤꯗ ꯅꯪꯒꯤ ꯅꯪꯒꯤ ꯈꯨꯠꯁꯦ ꯍꯥꯎꯔꯝꯒꯅꯤ
ꯍꯪꯗ꯭ꯔꯦ ꯎꯝ ꯑꯦ ꯑꯩꯈꯣꯏ ꯄꯤꯛꯅꯤꯛꯀꯨꯝꯕ ꯆꯠꯄ ꯀꯥꯟꯗ ꯇ꯭ꯔꯥꯏ ꯇꯧꯔꯣ
ꯑꯣ ꯅꯪ ꯅꯪꯕꯨ ꯆꯦꯐ ꯑꯣꯏꯅ ꯊꯝꯃꯒꯦ ꯑꯗꯨꯗꯤ
ꯐꯣꯏ ꯊꯝꯃꯣ ꯍꯧꯖꯤꯛꯅ ꯍꯧꯖꯤꯛꯅ ꯃꯤꯡ ꯃꯤꯡ ꯏꯁꯤꯜꯂꯣ ꯍꯌꯦꯡꯋꯥꯏ ꯆꯦꯟꯈꯤꯅꯤ ꯎ
ꯑꯥ
ꯍꯌꯦꯡꯗꯤ ꯀꯥꯏ ꯆꯠꯀꯅꯤ
ꯍꯌꯦꯡ ꯈꯪꯗꯦ ꯑꯃꯨꯛ ꯖꯣꯕ ꯀꯥꯔꯗ ꯆꯠꯀꯦꯔꯥ ꯈꯪꯗꯦ ꯑꯩꯈꯣꯏ ꯖꯣꯕ ꯀꯥꯔꯗ ꯂꯩꯕꯅꯦꯕ ꯍꯧꯖꯤꯛꯀꯥꯟ ꯑꯗꯨꯗꯣ ꯆꯠꯀꯗ꯭ꯔꯥ ꯈꯪꯗꯦ
ꯑꯣ ꯆꯠꯄꯅ ꯐꯥꯏꯗ ꯑꯗꯨꯝ ꯌꯨꯝꯗ ꯂꯩꯕꯁꯨ ꯁꯨꯔꯛꯄꯨꯗꯤꯀꯣ ꯑꯉꯥꯡ ꯑꯉꯥꯡꯗꯤ ꯀꯅꯥ ꯂꯧꯒꯦ ꯃꯕꯣꯛ ꯂꯧꯕ꯭ꯔꯣ
ꯄꯅꯤꯅ ꯍꯧꯖꯤꯛꯇꯤ ꯂꯧꯕꯤꯅꯕ ꯂꯩꯇꯦ ꯕꯣꯕꯣꯛ ꯑꯩꯈꯣꯏꯁꯨ ꯆꯠꯂꯦ ꯑꯗꯒꯤ
ꯑꯣ ꯑꯣ ꯑꯣ ꯊꯕꯛ ꯌꯥꯝꯅ ꯀꯩꯅꯣꯁꯨ ꯇꯧꯗ꯭ꯔꯗꯤ ꯀꯣ ꯊꯕꯛ ꯌꯥꯝꯅ ꯀꯟꯗ꯭ꯔꯗꯤ ꯑꯗꯨꯝ ꯌꯥꯏꯗ ꯅꯨꯡꯉꯥꯏꯕꯅꯦ ꯃꯤ ꯌꯥꯝꯅ ꯆꯠꯄꯗꯨꯗ
ꯎꯝ ꯅꯨꯡꯉꯥꯏ ꯑꯉꯥꯡ ꯌꯥ ꯆꯅ ꯊꯕꯛꯄꯨꯗꯤ ꯌꯥꯝ ꯀꯨꯏꯅ ꯇꯧꯗꯦ ꯑꯗꯨꯕꯨ ꯀꯩꯅꯣ ꯂꯝꯕꯤꯗꯣ ꯆꯠꯄꯗ ꯋꯥꯔꯦ ꯎꯝ ꯑꯉꯥꯡꯁꯨ ꯏꯕꯥꯅꯤꯒꯤ ꯊꯕꯛꯤ ꯇꯧꯗꯦ ꯐꯇꯣ ꯀꯥꯕꯒꯀꯣ
ꯑꯗꯨꯟꯅꯩꯅ ꯀꯩꯣ ꯍ ꯑꯗꯨꯗꯒꯤ ꯄꯩꯁꯥ ꯂꯥꯛ
ꯑꯣ ꯑꯩ ꯅꯍꯥꯟ ꯅꯍꯥꯟꯕꯨꯗꯤ ꯊꯕꯛ ꯇꯧꯕꯅꯦ ꯑꯩꯈꯣꯏ ꯑꯩꯈꯣꯏ ꯂꯩꯀꯥꯏꯗ ꯇꯧꯕ ꯃꯇꯝꯗ ꯑꯉꯥꯡ ꯌꯥꯎꯔꯁꯨ ꯑꯗꯨꯝ ꯇꯧꯕꯅꯦꯗ
ꯃꯇꯥꯡ ꯃꯇꯝꯅ ꯄꯨꯔꯛꯄ ꯍꯥꯏꯕꯗꯨꯅꯤ
ꯎꯝ ꯍꯣꯏ ꯍꯣꯏ ꯃꯥꯡ ꯐꯥꯔꯁꯦꯀꯣ ꯑꯩ ꯍꯌꯦꯡ ꯍꯌꯦꯡ ꯄꯥꯎ ꯐꯥꯎꯅꯔꯁꯦ ꯑꯥ ꯑꯥ ꯐꯔꯦ ꯐꯔꯦ ꯎꯝ ꯎꯝ